ꯍꯜꯂꯣ ꯀꯅꯥ
ꯁꯥꯍꯔꯒꯤ ꯃꯈꯥ ꯆꯠꯊꯖꯔꯛꯄ ꯑꯣꯏꯅ ꯁꯥꯍꯔꯒꯤ ꯄꯨꯟꯁꯤꯗ
ꯃꯦꯝꯃꯦ ꯃꯦꯝ
ꯑ ꯇꯥꯕꯤꯀꯣꯁꯥꯏ
ꯇ ꯇꯥꯖꯔꯦꯃꯦ
ꯑ ꯁꯥꯔ ꯍꯧꯖꯤꯛ ꯃꯈꯥ ꯆꯠꯊꯖꯔꯛꯄ ꯑꯣꯏꯅ ꯑꯩꯅ ꯁꯥꯔꯗꯒꯤ ꯈꯪꯅꯤꯡꯉꯤꯁꯦ ꯁꯥꯔꯗꯥ ꯈ꯭ꯋꯥꯏꯗꯒꯤ ꯄꯥꯝꯖꯅ ꯉꯁꯤꯐꯥꯎꯗ ꯇꯧꯔꯛꯈꯤꯕ ꯊꯕꯛ ꯍꯥꯏꯖꯕ ꯇꯥꯔꯦꯅꯦ ꯁꯥꯔꯒꯤ ꯄꯨꯟꯁꯤꯗ ꯀꯔꯤ ꯀꯔꯤ ꯑꯣꯏꯕꯤꯗꯣꯏꯅꯣ ꯍꯥꯏ ꯁꯤ ꯂꯥꯏꯔꯤꯛ ꯇꯝꯕꯒꯤ ꯃꯔꯝꯗꯕꯨ ꯑꯣꯏꯒꯦꯔꯥ ꯃꯔꯨꯞ ꯃꯄꯥꯡ ꯇꯤꯟꯅꯕꯕꯨ ꯑꯣꯏꯒꯦꯔꯥ ꯏꯃꯥ ꯕꯕꯥꯒꯤ ꯃꯔꯝꯗꯕꯨ ꯑꯣꯏꯒꯦꯔꯥ ꯁꯤ ꯑꯃꯇꯪ ꯊꯝꯕꯤꯔꯝꯃꯨꯅꯦ ꯁꯍꯔꯗ
ꯑꯩꯅ ꯄꯥꯝꯖꯅ ꯇꯧꯔꯛꯄ ꯊꯕꯛꯁꯦ
ꯑꯥꯎ
ꯎꯝ ꯑꯗꯨ ꯃꯦꯝꯒꯤ ꯀꯣꯏꯁꯟꯁꯦ ꯌꯥꯝꯅ ꯂꯨꯏꯌꯦ ꯀꯩꯒꯤꯅꯣ ꯍꯥꯏꯕꯗ ꯄꯥꯝꯖꯅ ꯑꯄꯥꯝꯕꯗ ꯊꯕꯛ ꯑꯣꯏꯅ ꯍꯥꯏꯔꯒꯗꯤ ꯊꯕꯛꯁꯦ ꯑꯩꯗꯤ ꯑꯥꯔꯃꯤꯁꯦ ꯌꯥꯝ ꯄꯥꯝꯖꯔꯩꯀꯣ ꯑ ꯑ ꯄꯗꯔꯦ ꯑꯉꯥꯡ ꯀꯥꯟꯗꯒꯤ ꯑꯗꯨꯝ ꯄꯥꯝꯃꯒ ꯂꯥꯛꯑꯦ ꯑꯦꯟ ꯁꯤ ꯁꯤ ꯌꯥꯎꯗꯅ ꯑꯗꯒꯤ ꯍꯥꯏꯗꯤ ꯑꯦꯛꯇꯤꯚꯤꯇꯤ ꯌꯥꯝ ꯄꯥꯝꯖꯕ ꯍꯥꯏꯇꯥꯔꯦ ꯑꯦꯛꯇꯤꯚ ꯑꯣꯏꯕ ꯀꯩꯅꯣꯁꯦ ꯁꯥꯟꯅꯕꯗ ꯑꯣꯏꯔꯣ ꯑꯗꯩ ꯑꯃꯗ ꯑꯣꯏꯔꯣ ꯍꯧꯖꯤꯛꯇꯤ ꯑꯥꯔꯃꯤꯒꯤꯁꯦ ꯄꯥꯝꯃꯒꯁꯨ ꯑꯩꯉꯣꯟꯗ ꯄ꯭ꯔꯣꯕ꯭ꯂꯦꯝ ꯈꯔ ꯂꯩꯕꯗꯒꯤ ꯅꯣꯡꯃꯤ ꯑꯗꯨꯃꯥꯏꯅ ꯈꯔ ꯂꯩꯕꯗꯒꯤ ꯑꯁꯥꯁꯦ ꯀꯥꯏꯈꯤ ꯑꯅꯝꯕꯅ ꯑꯁꯥꯁꯦ ꯀꯥꯏꯕꯇ ꯑꯣꯏꯔꯦ ꯀꯩꯒꯤꯅꯣ ꯇꯦꯕꯜ ꯇꯦꯅꯤꯁ ꯁꯥꯟꯅꯔꯝꯃꯦ ꯅꯦꯁꯅꯦꯜ ꯂꯦꯚꯦꯜꯐꯥꯎ ꯆꯠꯂꯝꯃꯦ ꯅꯦꯁꯅꯦꯜ ꯂꯦꯚꯦꯜ ꯆꯠꯄꯩ ꯈꯣꯡ ꯇꯥꯡ ꯆꯤꯛꯄ ꯈ꯭ꯋꯥꯡ ꯀꯩꯅꯣ ꯆꯤꯛꯄ ꯈꯣꯠꯄ ꯂꯕ ꯍꯥꯏꯗꯤ ꯌꯥꯝ ꯇꯧꯔꯛꯄꯗꯒꯤ ꯏꯃꯥ ꯏꯄꯥꯅꯁꯨ ꯌꯥꯝ ꯀꯟꯅ ꯍꯥꯏꯗꯤ ꯏꯆꯥ ꯅꯨꯨꯄꯥꯁꯤ ꯁꯥꯟꯅꯩ ꯍꯥꯏꯔꯒ ꯁꯞꯄꯣꯔꯠꯇꯨ ꯌꯥꯝ ꯀꯟꯅ ꯐꯪꯉꯛꯇꯕ ꯑꯣꯏꯕ ꯑꯩꯈꯣꯏ ꯁꯄꯣꯔꯠꯇꯤ ꯄꯤꯀꯣ ꯄꯤꯔꯒꯁꯨ ꯁꯥꯟꯅꯔꯤ ꯂꯩꯕꯒꯤ ꯇꯥꯏꯞꯇ ꯑꯗꯨꯝ ꯂꯩ ꯑꯗꯒꯤ ꯑꯗꯨꯃꯥꯏꯅ ꯇꯧꯕꯁꯨ ꯀꯩꯅꯣ ꯑꯩꯒꯤ ꯊꯧꯅꯥ ꯍꯟꯊꯔꯛꯄ ꯍꯥꯏꯇꯥꯔꯦ ꯑꯗꯨꯃꯥꯏꯅ ꯑꯗꯨꯃꯥꯏꯅ ꯇꯧꯕ ꯂꯩꯌꯦ ꯑꯗ ꯑꯅꯝꯕꯅ ꯀꯩ ꯍꯥꯏꯇꯥꯔꯦ ꯑꯅꯝꯕꯅ ꯅꯤꯡꯕꯁꯦ ꯄꯥꯝꯖꯅ ꯇꯧꯕꯁꯦ ꯌꯥꯝ ꯀꯟꯅ ꯊꯨꯡꯗꯕ ꯍꯥꯏꯇꯥꯔꯦ ꯑꯗꯣ ꯄꯥꯝꯖꯅ ꯇꯧꯒꯦꯅ ꯈꯜꯂꯤꯁꯦ ꯑ ꯑꯩꯅ ꯍꯧꯖꯤ ꯇꯅꯤ ꯑꯩꯅ ꯍꯧꯖꯤꯛ ꯇꯧꯔꯤꯁꯦ ꯁꯤꯁꯦ ꯁꯦꯀꯦꯟ ꯄ꯭ꯂꯥꯟ ꯑꯣꯏꯅ ꯊꯝꯕꯅꯦ ꯁꯤꯃ ꯁꯨꯃꯥꯏꯅ ꯇꯧꯕꯁꯤꯃꯗꯤ ꯌꯥꯝꯅ ꯍꯔꯥꯎꯋꯦ ꯑꯣꯏꯊꯣꯛꯄꯁꯤꯃꯗꯤ ꯇꯨꯡꯗ ꯀꯃꯥꯏꯅ ꯀꯩꯗꯧꯗꯣꯏꯅꯣ ꯈꯪꯗꯦ ꯀꯩꯒꯤꯅꯣꯗ ꯑꯩꯈꯣꯏꯗꯤ ꯃꯄꯥꯟꯗ ꯃꯅꯤꯄꯨꯔꯗꯤ ꯆꯥꯎꯈꯠ ꯑꯩ ꯆꯥꯎꯈꯠꯇꯦ ꯑꯗꯨꯝ ꯍꯥꯏꯒꯦ ꯁꯤꯇ ꯁꯥꯎꯕꯤꯕ ꯌꯥꯔꯣꯏ ꯆꯥꯎꯈꯠꯄ ꯌꯧꯗ꯭ꯣꯏꯅ ꯍꯥꯏꯅꯤꯡꯉꯤ ꯍꯥꯏꯗꯤ ꯍꯣꯁꯄꯤꯇꯥꯂꯤꯇꯤꯒꯤ ꯂꯥꯏꯟꯁꯤꯗ ꯍꯥꯏꯗꯤ ꯍꯣꯇꯦꯜ ꯍꯣꯁꯄꯤꯇꯥꯂꯤꯇꯤꯒꯤ ꯂꯥꯏꯟꯁꯤꯗ ꯆꯥꯎꯈꯠꯄ ꯌꯧꯗ꯭ꯔꯤꯅ ꯍꯥꯏꯖꯅꯤꯡꯉꯤ ꯑꯗꯨꯗꯨꯅ ꯑꯩꯈꯣꯏꯒꯤ ꯍꯣꯁꯄꯤꯇꯥꯂꯤꯇꯤꯒꯤ ꯂꯥꯏꯟꯗ ꯑꯣꯏꯕꯅꯤꯅ ꯑꯥ ꯈꯤꯇꯪ ꯋꯥꯅ ꯊꯣꯛꯑꯦ ꯑꯗꯨꯅ ꯃꯅꯤꯄꯨꯔꯤ ꯃꯄꯥꯟꯗ ꯊꯕꯛ ꯇꯧꯕ ꯈꯣꯠꯄ ꯍꯥꯏꯅ ꯇꯧꯋꯦ ꯀꯩꯒꯤꯅꯣ ꯍꯥꯏꯕ ꯃꯇꯝꯗ ꯃꯅꯤꯄꯨꯔꯗ ꯂꯨꯄꯥ ꯂꯤꯁꯤꯡ ꯇꯔꯨꯛ ꯇꯔꯦꯠ ꯄꯤꯔꯒ ꯊꯕꯛ ꯇꯧꯅꯤ ꯑꯗꯤ ꯃꯄꯥꯜꯗꯗꯤ ꯇꯔꯥꯗꯧꯗꯤ ꯇꯧꯅꯤ ꯍꯥꯏꯗꯤ ꯈꯦꯠꯅꯕ ꯄꯩꯁꯥꯒꯤ ꯈꯦꯠꯅꯕꯁꯨ ꯑꯗꯨꯝ ꯂꯩꯔꯦ ꯗꯤ ꯍꯤꯡꯕꯗ ꯄꯩꯁꯥ ꯑꯗꯨ ꯆꯪꯉꯦ ꯑꯗꯨꯝꯅ ꯁꯤꯒꯤ ꯃꯇꯥꯡꯗꯁꯨ ꯂꯩꯌꯦ ꯑꯗꯨꯒ ꯈ꯭ꯋꯥꯏꯗꯒꯤ ꯍꯧꯖꯤꯛꯐꯥꯎꯗ ꯈ꯭ꯋꯥꯏꯗꯒꯤ ꯊꯨꯡꯕ ꯍꯥꯏꯔꯒꯗꯤ ꯑꯩꯅ ꯍꯧꯖꯤꯛ ꯈꯪꯅꯖꯔꯤꯕ ꯑꯩꯒꯤ ꯀꯔꯐꯦꯟꯁꯦ ꯁꯤꯁꯦ ꯑꯩꯅ ꯌꯥꯝ ꯄꯥꯝꯖꯈꯤꯕꯅꯦ ꯃꯥ ꯁꯅꯁꯤꯃꯗꯤ ꯌꯥꯝ ꯊꯨꯡꯖꯩ ꯍꯥꯏꯇꯥꯔꯦ
ꯂꯥꯏꯐ ꯌꯥꯝ ꯐꯕꯤ ꯑꯣꯏꯗꯣꯏꯅꯤꯅꯦ ꯑꯗꯨꯗꯤ ꯁꯔꯒꯤ ꯒꯥꯔꯜ ꯐ꯭ꯔꯦꯟꯁꯦ
ꯃꯥꯅꯦ
ꯁꯥꯔ ꯌꯥꯝ ꯍꯔꯥꯎꯕ꯭ꯔꯣ ꯍꯥꯏꯗꯤ ꯁꯥꯔꯒꯤ ꯒꯔꯜ ꯐ꯭ꯔꯦꯟꯒꯨꯝꯕ ꯑꯃ ꯐꯪꯖꯕꯁꯦ ꯅꯠꯇ꯭ꯔꯒꯅ ꯃꯥꯡꯒꯨꯝꯕ ꯅꯠꯇꯕ ꯍꯥꯏꯇꯥꯔꯦꯅꯦ ꯑꯃ ꯐꯪꯉꯝꯃꯒꯗꯤ ꯁꯤ ꯀꯔꯤ ꯑꯣꯏꯔꯝꯒꯅꯤꯅ ꯁꯥꯔꯅ ꯈꯟꯕ ꯉꯝꯕꯒꯦ
ꯑꯗꯨꯗꯤ ꯇꯝꯕ ꯉꯝꯗꯦ ꯇꯝꯕ ꯉꯝꯗ꯭ꯔꯗ ꯑꯩꯗꯤ ꯀꯩ ꯍꯥꯏꯇꯥꯔꯦ ꯃꯉꯣꯟꯗ ꯑꯍꯥꯝꯕ ꯑꯣꯏꯅ ꯈꯟꯈꯤꯕꯅꯤꯅ ꯍꯥꯏꯗꯤ ꯃꯥꯅ ꯑꯩꯈꯣꯏ ꯑꯩꯅ ꯑꯍꯝꯕ ꯉꯥꯎꯖꯈꯤꯕ ꯍꯥꯏ ꯇꯥꯔꯦ ꯂꯞ ꯑꯦꯟ ꯐꯥꯁ ꯍꯥꯏ ꯑꯗꯨꯅ ꯃꯉꯣꯟꯗꯒꯤ ꯑꯗꯨꯝ ꯈꯪꯗꯕ ꯍꯥꯏ ꯇꯔꯦ ꯑꯇꯣꯞꯄ ꯑꯇꯣꯞꯄ ꯀꯅꯥꯝ ꯌꯦꯡꯖꯔꯛꯇꯕꯅꯤꯅ ꯀꯅꯥꯝ ꯌꯦꯡꯒꯦ ꯈꯂꯛꯇꯅꯤꯅꯣ ꯀꯩ ꯑꯣꯏꯔꯝꯒꯗꯒꯦꯗꯣ ꯈꯪꯕ ꯉꯝꯗꯦꯀꯣ ꯍꯥꯏꯗꯤ ꯂꯩꯇꯕꯅꯤꯅ ꯑꯩꯗꯤ ꯃꯥ ꯈꯛꯇ ꯑꯗꯨꯝ ꯂꯩꯔꯝꯃꯤ
ꯌꯥꯝ ꯅꯨꯡꯉꯥꯏꯖꯩ ꯁꯥꯔ ꯁꯣꯏꯗꯅꯃꯛꯀꯤ ꯊꯨꯡꯅꯥꯕꯁꯨ ꯑꯣꯏꯕꯤꯌꯨ ꯑꯗꯨꯒ ꯁꯍꯔꯒꯤ ꯋꯥꯈꯜꯂꯣꯟꯗ ꯑꯩꯈꯣꯏꯒꯤ ꯃꯅꯤꯄꯨꯔꯒꯤ ꯀꯜꯆꯔꯁꯦ ꯑꯩꯈꯣꯏ ꯃꯩꯇꯩꯒꯤ ꯍꯥꯏꯇꯥꯔꯦꯅꯦ ꯃꯩꯇꯩꯒꯤ ꯏꯅꯥꯠ ꯑꯩꯈꯣꯏꯒꯤꯅꯥꯠ ꯂꯥꯏꯅꯤꯡꯁꯦ ꯌꯥꯝꯅ ꯀꯌꯥꯃꯨꯛ ꯌꯥꯝꯅ ꯃꯩꯇꯩ ꯑꯃꯅꯤꯅ ꯁꯣꯏꯗꯅꯗꯤ ꯄꯥꯝꯃꯝꯒꯅꯤꯅ ꯈꯟꯖꯩ ꯑꯗꯣ ꯀꯌꯥꯃꯨꯛ ꯌꯥꯝꯅ ꯄꯥꯝꯕꯤꯕꯅꯣ ꯍꯥꯏꯕꯗꯣ ꯁꯥꯔꯅ ꯑꯃꯨꯛꯇꯪ ꯍꯥꯏꯕꯤꯌꯨꯕ
ꯄꯥꯝꯕꯗꯤ ꯌꯥꯝ ꯄꯥꯝꯃꯦ ꯀꯩꯀꯥ ꯌꯣ ꯆꯆꯥ ꯊꯨꯔ ꯑꯃ ꯑꯣꯏꯔꯦ ꯌꯥꯝ ꯄꯥꯝꯖꯩ ꯃꯄꯥꯜ ꯂꯝꯒꯤ ꯌꯦꯡꯉꯨꯔꯀꯥꯟꯗ ꯁꯤ ꯌꯦꯡꯕꯗꯤ ꯌꯥꯝꯥꯝꯖ ꯇꯣꯞ ꯇꯣꯞꯄꯦ ꯑꯗꯩ ꯔꯦꯁꯇ꯭ꯔꯤꯛꯁꯟ ꯊꯝꯃꯦ ꯑꯗꯨꯅ ꯑꯗꯨꯝ ꯄꯥꯝꯃꯦ ꯍꯥꯏꯇꯥꯔꯦ
ꯑꯗꯣ ꯁꯥꯔꯒꯤ ꯃꯣꯠꯇ ꯃꯩꯇꯩ ꯅꯨꯄꯥ ꯑꯃ ꯑꯣꯏꯅ ꯑꯩꯈꯣꯏꯒꯤ ꯊꯕꯛ ꯑꯃ ꯆꯠꯊꯣꯛꯄ ꯃꯇꯝꯗ ꯑꯩꯈꯣꯏꯅ ꯅꯨꯄꯥꯒꯤꯗꯤ ꯐꯩꯖꯣꯝꯁꯤꯅ ꯀꯃꯟ ꯑꯣꯏꯅꯩꯀꯣ ꯁꯥꯔ ꯅꯨꯄꯤꯒꯤꯁꯤꯅ ꯑꯃꯨꯛ ꯇꯣꯉꯥꯟ ꯇꯣꯉꯥꯟꯈ꯭ꯔꯦ ꯑꯗꯣ ꯅꯨꯄꯥꯅ ꯊꯕꯛ ꯑꯃ ꯆꯠꯄ ꯃꯇꯝꯗ ꯆꯪꯗꯕ ꯌꯥꯗꯕ ꯄꯣꯠꯆꯪ ꯑꯃ ꯑꯣꯏꯅ ꯐꯩꯖꯣꯝꯁꯦ ꯁꯦꯠꯅꯔꯤꯅꯦꯕ ꯑꯗꯣ ꯐꯩꯖꯣꯝꯁꯦ ꯁꯦꯠꯄ ꯀꯥꯟꯗ ꯁꯍꯔꯒꯤ ꯄꯨꯟꯁꯤꯗ ꯀꯌꯥꯔꯛꯀꯨꯝꯕ ꯁꯤꯒꯨꯝꯕ ꯐꯤꯖꯣꯜꯁꯦ ꯁꯦꯠꯂꯒ ꯊꯧꯗꯣꯛ ꯋꯥꯊꯣꯛ ꯆꯠꯄ ꯌꯥꯎꯕꯤꯈ꯭ꯔꯒꯦ
ꯑꯩꯗꯤ ꯑꯉꯥꯡ ꯑꯣꯏꯅ ꯑꯗꯨꯝ ꯂꯩꯔꯛꯄꯅꯤꯅ ꯍꯥꯏꯗꯤ ꯐꯩꯖꯣꯝꯁꯦ ꯑꯩꯈꯣꯏꯒꯤ ꯑꯩꯈꯣꯏꯀ ꯑꯩꯒꯤ ꯌꯨꯝꯒꯤ ꯊꯧꯗꯣꯛ ꯋꯥꯊꯣꯛ ꯇꯧꯔꯀꯥꯟꯗꯪ ꯁꯦꯠꯄꯋ ꯑꯗꯒꯤ ꯑꯩꯗꯤ ꯑꯩꯅ ꯍꯥꯏꯖꯈꯤꯕꯗꯨꯅꯦ ꯃꯃꯥꯡ ꯑꯩꯗꯤ ꯃꯅꯤꯄꯨꯔꯗ ꯌꯥꯝꯀꯟ ꯇꯣꯏꯁꯨ ꯂꯩꯔꯛꯇꯦ ꯑꯗꯨꯗ ꯊꯧꯗꯣꯛ ꯋꯥꯊꯣꯛꯁꯨ ꯌꯥꯝꯀꯟ ꯌꯥꯎꯕꯁꯨ ꯐꯠꯇꯦ ꯍꯥꯏꯇꯥꯔꯦ ꯑꯗꯨꯗꯨꯅ ꯌꯥꯝ ꯀꯟꯅ ꯁꯦꯠꯂꯛꯇꯦ ꯀꯩꯒꯤꯅꯣ ꯍꯥꯏꯗ ꯃꯄꯥꯟꯗ ꯑꯗꯨꯝ ꯂꯩꯔꯦ ꯑꯗꯩ ꯃꯄꯥꯟꯂꯗꯗꯤ ꯊꯧꯗꯣꯛ ꯋꯥꯊꯇꯣꯛ ꯑꯗꯨꯃꯥꯏꯅ ꯀꯜꯆꯔꯦꯜ ꯑꯣꯏ ꯑꯃ ꯂꯩꯇꯕꯅꯤꯅ ꯊꯕꯛ ꯊꯕꯛ ꯊꯕꯛ ꯑꯗꯨꯝ ꯇꯧ ꯂꯩꯔꯦ ꯑꯗꯨꯅ ꯌꯥꯝ ꯀꯟꯅ ꯁꯠꯇꯦ ꯀꯩꯒꯨꯝꯕ ꯌꯨꯝꯒꯤ ꯈꯔ ꯑꯩ ꯌꯨꯝ ꯂꯩ ꯀꯥꯟꯗ ꯌꯥꯎꯔꯀꯥꯟꯗ ꯈꯔ ꯆꯠꯄ ꯑꯗꯨꯃꯥꯏꯅ ꯇꯧꯋꯦꯅ ꯁꯦꯠꯅꯩ ꯍꯥꯏꯇꯥꯔꯦ
ꯑꯣ ꯑꯗꯣ ꯁꯔꯗ ꯍꯥꯏꯗꯤ ꯆꯥꯟꯁ ꯐꯪꯕ ꯀꯥꯟꯗ ꯍꯥꯏꯇꯥꯔꯦꯅꯦ ꯈꯨꯗꯣꯡ ꯆꯥꯕ ꯐꯪꯕ ꯃꯇꯝꯗ ꯍꯧꯖꯤꯛ ꯁ꯭ꯋꯥꯏ ꯃꯄꯥꯟꯗ ꯂꯩꯔꯤꯕꯅꯤꯅ ꯀꯅꯥꯒꯨꯝꯕ ꯖꯥꯇꯤ ꯑꯃꯗ ꯍꯦꯛꯇ ꯑꯩꯈꯣꯏꯒꯤ ꯆꯠꯅꯕꯤꯁꯦ ꯑꯩꯈꯣꯏꯒꯤ ꯀꯜꯆꯔꯕꯨ ꯑꯣꯏꯒꯦꯔꯥ ꯂꯣꯟꯕꯨ ꯑꯣꯏꯒꯦꯔꯥ ꯑꯩꯈꯣꯏꯒꯤ ꯑꯩꯈꯣꯏꯒꯤ ꯃꯩꯇꯩꯗꯤ ꯌꯥꯝꯅ ꯍꯥꯏꯗꯤ ꯑꯃꯔꯣꯝꯗ ꯊꯥꯏꯅꯗꯒꯤ ꯌꯥꯝꯅ ꯁꯤꯒꯨꯝꯕ ꯇ꯭ꯔꯦꯗꯤꯁꯟꯒꯤ ꯃꯇꯥꯡꯗꯗꯤ ꯌꯥꯝꯅ ꯆꯥꯎꯈꯠꯄ ꯖꯥꯇꯤ ꯑꯃꯅꯦꯅ ꯃꯌꯥꯝꯅꯁꯨ ꯂꯧꯅꯩ ꯆꯥꯎꯁꯨ ꯆꯥꯎꯈꯠꯂꯦꯀꯣ ꯁꯥꯔ ꯍꯥꯏꯗꯤ ꯃꯁꯥꯒꯤ ꯂꯣꯟ ꯂꯩꯖꯕ ꯃꯌꯦꯛ ꯂꯩꯖꯕ ꯅꯥꯠ ꯆꯠꯅꯕꯤ ꯐꯖꯅ ꯂꯩꯖꯕ ꯖꯥꯇꯤ ꯑꯃ ꯑꯣꯏꯕꯅꯤꯅ ꯁꯍꯔꯒꯤ ꯃꯐꯝꯗ ꯈꯨꯗꯣꯡ ꯆꯥꯕ ꯐꯪꯉꯛꯀꯥꯟꯗ ꯑꯦꯅꯤ ꯍꯥꯏꯗꯤ ꯀꯜꯆꯔ ꯑꯃꯗ ꯍꯦꯛꯇ ꯃꯤꯑꯣꯏ ꯀꯜꯆꯔ ꯑꯃ ꯃꯩꯇꯩ ꯀꯜꯆꯔꯁꯦ ꯆꯠꯄ ꯅꯠꯇꯕ ꯑꯇꯣꯞꯄ ꯑꯛꯆꯔ ꯆꯠꯄ ꯃꯤꯁꯤꯡꯗ ꯁꯥꯔꯅ ꯁꯥꯔꯒꯤ ꯆꯠꯅꯕꯤꯁꯦ ꯑꯩꯈꯣꯏꯒꯤ ꯇꯥꯛꯆꯕ ꯃꯁꯛ ꯇꯥꯛꯄꯒꯤ ꯈꯨꯗꯣꯡꯆꯥꯕ ꯐꯪꯕꯤꯔꯒꯗꯤ ꯁꯣꯏꯗꯅꯃꯛꯀꯤ ꯇꯥꯛꯄꯤꯔꯝꯃꯣꯅ ꯍꯥꯏꯖꯒꯦ
ꯑꯥꯎ ꯑꯗꯨ ꯑꯗꯨꯃꯥꯏꯅ ꯇꯧꯒꯦꯁ ꯈꯜ
ꯍꯥꯏꯗꯤ ꯑꯩꯈꯣꯏꯗꯤ ꯌꯥꯝꯅ ꯄꯤꯛꯄ ꯐꯨꯔꯨꯞ ꯑꯣꯏꯕꯅꯤꯅ ꯏꯟꯗꯤꯌꯥ ꯍꯥꯏꯕ ꯀꯟꯇ꯭ꯔꯤꯁꯦ ꯆꯥꯎꯋꯦ ꯆꯥꯎ ꯇꯥꯔꯒꯁꯨ ꯃꯌꯥꯝꯅ ꯁꯛꯈꯪꯕꯗꯤ ꯋꯥꯠꯂꯤꯗꯅꯀꯣ ꯁꯥꯔ ꯑꯗꯨꯒꯤꯅꯦ ꯑꯗꯨꯒ ꯅꯨꯄꯤꯁꯤꯡꯁꯦ ꯃꯩꯇꯩ ꯅꯨꯄꯤꯁꯤꯡꯁꯤꯅ ꯇꯣꯉꯥꯟ ꯇꯣꯉꯥꯟꯕ ꯐꯤꯖꯦꯠ ꯂꯩꯇꯦꯡ ꯃꯌꯥꯝ ꯑꯃ ꯅꯨꯄꯤꯒꯤꯗꯤ ꯌꯥꯝ ꯃꯈꯜ ꯌꯥꯝ ꯌꯥꯝꯃꯤꯀꯣ ꯁꯥꯔ ꯁꯤꯕ ꯃꯇꯝꯗ ꯑꯁꯤꯕꯒꯤ ꯍꯥꯏꯗꯤ ꯑꯁ ꯑꯁꯇꯤ ꯑꯣꯏꯒꯦꯔꯥ ꯁꯣꯔꯥꯠ ꯑꯣꯏꯒꯦꯔꯥ ꯁꯒꯨꯝꯕ ꯑꯋꯥꯕꯒ ꯃꯔꯤ ꯂꯩꯅꯕ ꯙꯔꯅꯥ ꯐꯝꯕꯃꯛꯇꯕꯨ ꯑꯣꯏꯔꯣ ꯑꯩꯈꯣꯏꯒꯤ ꯅꯨꯄꯤꯒꯤꯗꯤ ꯄꯨꯡꯉꯧ ꯐꯅꯦꯛ ꯑꯗꯒꯤ ꯏꯅꯥꯐꯤ ꯑꯉꯧꯕ ꯁꯤꯖꯤꯟꯅꯩ ꯑꯗꯨꯒ ꯂꯨꯍꯣꯡꯕꯒꯨꯝꯕ ꯁꯨꯒꯨꯝꯕ ꯍꯔꯥꯎꯕ ꯑꯣꯀꯦꯖꯟꯒꯨꯝꯕ ꯑꯃ ꯊꯣꯛꯀꯥꯟꯗꯗꯤ ꯐꯅꯦꯛ ꯃꯄꯥꯟ ꯅꯥꯏꯕꯅꯆꯤꯡꯕ ꯃꯌꯥꯝ ꯑꯃ ꯁꯤꯖꯤꯟꯅꯩꯀꯣ ꯁꯥꯔ ꯑꯗꯣ ꯑꯩꯈꯣꯏꯩ ꯅꯨꯄꯤꯒꯤ ꯍꯥꯏꯗꯤ ꯁꯤꯖꯤꯟꯅꯔꯤꯕ ꯐꯤꯔꯣꯜꯁꯤꯡꯁꯦ ꯑꯩꯈꯣꯏ ꯃꯅꯤꯄꯨꯔꯗ ꯄꯨꯊꯣꯛꯆꯕ ꯉꯥꯛꯇꯅꯦꯕ ꯃꯄꯥꯟꯗꯒꯤ ꯄꯨꯁꯤꯜꯂꯒ ꯁꯤꯖꯤꯟꯅꯕ ꯑꯝꯇ ꯅꯠꯇꯦꯕ ꯃꯃꯜꯁꯨ ꯌꯥꯝꯅ ꯇꯥꯡꯉꯦ ꯁꯍꯔꯒꯤ ꯃꯣꯠꯇ ꯁꯤꯒꯨꯝꯕ ꯆꯠꯅ ꯂꯩꯔꯁꯦ ꯀꯔꯤ ꯐꯥꯎꯕꯤꯒꯦ ꯁꯥꯔꯒꯤ ꯋꯥꯈꯜꯗ
ꯁꯅ ꯆꯠꯅꯕꯤ ꯑꯦꯛꯖꯥꯝꯄꯜ ꯑꯣꯏꯅ ꯅꯨꯄꯥꯗꯤ ꯐꯩꯖꯣꯝꯅꯤ ꯑꯗꯒꯤ ꯑꯅꯝꯕꯟ ꯐꯩꯖꯣꯝ ꯁꯤꯅꯔꯦ ꯅꯨꯄꯤꯗꯤ ꯃꯈꯜ ꯃꯈꯜ ꯌꯥꯝ ꯂꯩꯗꯅ ꯈꯣꯗ ꯍꯥꯏꯁꯦ ꯁꯤꯁꯦꯩꯅ ꯇꯥꯏꯁꯦ ꯅꯨꯄꯤ ꯊꯥꯛ ꯋꯥꯡꯉꯒ ꯊꯝꯃꯤ ꯊꯥꯛ ꯋꯥꯡꯉꯒ ꯇꯧꯋꯦ ꯍꯥꯏꯔꯒ ꯊꯃꯤ ꯌꯥ ꯈ ꯀꯩꯒꯤꯅꯣꯗꯠꯇꯅ ꯐꯤꯆꯦ ꯅꯨꯄꯤꯒꯤ ꯐꯖꯕ ꯐꯖꯦꯗꯨ ꯐꯤꯖꯦ ꯂꯤꯇꯤꯡꯗꯣ ꯃꯈꯜ ꯃꯈꯜ ꯊꯝꯒ ꯐꯖꯍꯟꯕ ꯈꯣꯠꯍꯟꯕ ꯑꯗꯨꯃꯥꯏꯅ ꯇꯧꯍꯜꯂꯤ
ꯑꯗꯣ ꯁꯥꯔꯅ ꯑꯩꯣꯏ ꯃꯅꯤꯄꯨꯔꯗ ꯂꯩꯔꯛꯇ ꯇꯥꯔꯒꯁꯨ ꯁꯨꯃꯥꯏꯅ ꯈꯪꯕꯤꯔꯝꯕꯁꯦ ꯈꯔꯗ ꯑꯣꯏꯔꯁꯨ ꯈꯪꯕꯤꯔꯝꯕꯁꯦ ꯌꯥꯝ ꯅꯨꯡꯉꯥꯏꯖꯩ ꯑꯗꯨꯒ ꯁꯔꯒꯤ ꯃꯣꯠꯇ ꯑꯩꯈꯣꯏꯒꯤ ꯃꯅꯤꯄꯨꯔꯁꯦ ꯀꯃꯥꯏꯅ ꯍꯥꯏꯗꯤ ꯃꯤꯌꯥꯝꯅ ꯃꯁꯛ ꯇꯥꯛꯄ ꯌꯥꯈꯤꯗꯣ ꯁꯥꯔꯒꯤ ꯃꯣꯠꯇ ꯈꯔꯔ ꯑꯗꯨꯝ ꯈꯔꯗꯪ ꯑꯣꯏꯔꯁꯨ ꯊꯝꯕꯤꯔꯝꯃ
ꯐꯥꯔꯁ ꯀꯜꯆꯔ ꯑꯗꯒꯤ ꯇꯨꯔꯤꯖꯝ ꯀꯩꯀꯥꯁꯦ ꯑꯗꯨꯝ ꯁꯨꯃꯥꯏꯅ ꯍꯥꯏꯗꯤ ꯃꯅꯤꯄꯨꯔ ꯃꯁꯛ ꯇꯥꯛꯄꯁꯤ ꯍꯧꯖꯤꯛ ꯃꯅꯤꯄꯨꯔ ꯈꯪꯅꯩꯁꯦ ꯁꯥꯟꯅꯔꯣꯏꯁꯤꯡꯗꯨꯅ ꯍꯥꯏꯗꯤ ꯏꯟꯗꯤꯌꯥꯒꯤ ꯑꯅꯝꯕ ꯁꯥꯟꯅꯔꯣꯏ ꯃꯁꯥꯟꯅꯁꯤꯗ ꯃꯅꯤꯄꯨꯔ ꯃꯁꯛ ꯇꯥꯛꯏꯁꯦ ꯁꯥꯟꯅ ꯃꯁꯥꯟꯅꯗꯨꯅꯅꯦꯕ ꯍꯥꯏꯗꯤ ꯐꯨꯠꯕꯣꯜꯗꯕꯨ ꯑꯣꯏꯔꯣ ꯕꯣꯛꯁꯤꯡꯗꯕꯨ ꯑꯣꯏꯔꯣ ꯑꯃ ꯍ ꯇꯇꯥꯔꯦ ꯋꯦꯠ ꯂꯤꯐꯇꯤꯡ ꯑꯅꯝꯕꯅ ꯏꯁꯄꯣꯔꯠꯁꯇꯅꯦꯕ ꯃꯁꯛ ꯇꯥꯛꯏꯁ ꯑꯗꯨꯕꯨ ꯑꯗꯩ ꯍꯦꯟꯗꯣꯛꯄ ꯑꯩꯈꯣꯏꯒꯤ ꯀꯜꯆꯔ ꯗꯥꯟꯁ ꯇ꯭ꯔꯦꯗꯤꯁꯟ ꯁꯨꯝ ꯇꯥꯛꯄ ꯌꯥꯏ ꯈꯂ
ꯍꯣꯏ ꯑꯗꯣ ꯔꯥꯁ ꯂꯤꯂꯥꯒꯨꯝꯕꯅꯁꯨ ꯑꯩꯈꯣꯏ ꯏꯟꯗꯤꯌꯥꯁꯦ ꯃꯅꯤꯄꯨꯔ ꯔꯤꯄ꯭ꯔꯖꯦꯟ ꯇꯧꯔꯒ ꯃꯄꯥꯟꯗ ꯑꯩꯈꯣꯏꯒꯤ ꯀꯜꯆꯔꯦꯜ ꯁꯣꯒꯨꯝꯕꯗ ꯌꯨꯅꯤꯚꯔꯁꯤꯇꯤꯁꯤꯡꯗꯒꯤ ꯆꯠꯂꯒ ꯎꯠꯂꯨꯕꯒꯗꯤ ꯌꯥꯝꯅ ꯌꯥꯎꯔꯦꯀꯣ ꯁꯥꯔ ꯑꯗꯨꯝ ꯄꯥꯏ ꯁꯇꯔ ꯁꯨꯝ ꯌꯥ ꯌꯥꯥꯎꯋꯦ ꯑꯗꯣ ꯁꯥꯔ ꯏꯁꯥꯁꯦ ꯃꯩꯇꯩ ꯑꯃ ꯑꯣꯏꯅ ꯃꯩꯇꯩ ꯖꯒꯣꯏꯒꯨꯝꯕ ꯁꯥꯈꯤꯕꯒꯨꯝꯕꯗꯤ ꯂꯩꯕ꯭ꯔꯥ
ꯑꯃꯨꯛꯇ ꯃꯩꯇꯩ ꯖꯒꯣꯏꯁꯦ ꯑꯩꯁꯦ ꯇꯁꯦꯡꯅ ꯍꯥꯏꯔꯒꯗꯤ ꯗꯥꯟꯁ ꯇꯧꯕ ꯍꯩꯇꯦ ꯁꯩꯁꯛꯄ ꯍꯩꯇꯦꯕ ꯑꯗꯨꯗꯨꯅ ꯌꯥꯝ ꯊꯤꯅ ꯗꯥꯟꯁ ꯇꯝꯕꯁꯦ ꯌꯥꯝ ꯋꯥꯔꯛꯑꯦ ꯇꯝꯗꯤ ꯌꯥꯝ ꯇꯝꯅꯤꯡꯉꯦ ꯂꯥꯏ ꯍꯔꯥꯎꯕ ꯖꯒꯣꯏ ꯁꯥꯅꯤꯡꯉꯦ ꯑꯗꯣ ꯁꯥꯕꯁꯦ ꯍꯩꯇꯕ ꯍꯥꯏꯇꯥꯔꯦ ꯑꯗꯨꯗꯨꯒ ꯑꯃꯨꯛꯇꯪꯗꯤ ꯑꯩꯒꯤ ꯄꯨꯟꯁꯤꯗ ꯑꯃꯨꯛꯇꯪꯗꯤ ꯌꯥꯎꯔꯤ ꯀꯕꯨꯏꯒꯤ ꯖꯒꯣꯏ ꯁꯥꯕ
ꯌꯥꯝ ꯐꯖꯔꯝꯒꯅꯦꯅ ꯈꯟꯖꯩ ꯁ ꯁꯔ
ꯑꯁ ꯐ ꯐꯖ ꯐꯖꯕ ꯀꯃꯥꯏꯅ ꯇꯧ ꯋꯥꯔꯤ ꯌꯦꯡꯕꯤꯔꯒꯦ ꯀꯃꯥꯏꯅ ꯇꯧꯒꯦꯗ ꯑꯩꯅ ꯎꯞꯄꯤꯕ ꯃꯆꯤ ꯃꯥꯟꯕꯗꯣ ꯃꯆꯤꯗꯣ ꯇꯧꯕꯤꯗꯣ ꯃꯆꯤꯗꯣ ꯈꯔ ꯅꯣꯞꯄ ꯑꯣꯏꯕ ꯍꯥꯏꯇꯥꯔꯦ ꯈꯣꯡꯅ ꯀꯥꯎꯔꯒ ꯀꯣꯡꯅ ꯗꯪ ꯗꯪ ꯗꯪ ꯗꯪ ꯪ ꯗꯪ ꯇꯧꯔꯀ ꯈꯣꯡ ꯀꯥꯎꯕꯁꯤꯗ ꯃꯁꯤꯗꯨꯅ ꯅꯣꯄꯝꯅꯤꯅ ꯑꯩꯅ ꯀꯥꯎꯕꯒ ꯆꯣꯡꯕ ꯐ ꯐ ꯐꯇꯠ ꯐ ꯐꯇꯦꯠꯇꯦ ꯑꯩꯅ ꯑꯩꯗꯤ ꯑꯍꯥꯟꯕꯗ ꯍꯥꯟꯅ ꯈꯪꯗꯅꯤ ꯉꯥꯡꯗꯦ ꯋꯥ ꯅꯧꯕ ꯑꯩꯅꯗꯤ ꯑꯩꯈꯣꯏꯗꯤ ꯈꯪꯗꯕ ꯍꯥꯏꯇꯥꯔꯦ ꯑꯗ ꯑꯗ ꯑꯩꯅ ꯆꯣꯡꯕꯗꯤ ꯃꯃꯥꯗ ꯑꯃꯨꯛ ꯐ ꯃꯅꯤꯡꯗ ꯑꯃꯨꯛ ꯐꯠ ꯐꯠ ꯊ ꯐꯠ ꯍꯥꯏ ꯂꯩ ꯍꯥꯏꯇꯥꯔꯦ ꯑꯗꯨꯗ ꯁꯦꯀꯦꯟꯕꯨꯗꯤ ꯇꯥꯍꯧꯋꯦ ꯇꯥꯔꯒꯁꯨ ꯏꯀꯥꯏꯈꯤꯕ ꯍꯥꯏꯇꯥꯔꯦ ꯀꯣꯅꯦ ꯈꯪꯉꯀꯥꯟꯗ ꯑꯗꯨꯒꯤ ꯚꯤꯗꯤꯑꯣ ꯀꯅꯥꯝꯅ ꯃꯝꯗꯦ ꯇ ꯇꯨ ꯀꯅꯣꯉꯥꯏ ꯇꯧ ꯇꯗꯦ ꯂꯩ
ꯑꯣ ꯃꯇꯝꯗꯨꯗꯗꯤ ꯑꯉꯥꯡ ꯑꯣꯏꯔꯤꯕ ꯑꯗꯨꯕꯅꯤꯅ ꯐꯣꯟ ꯅꯨꯡꯒꯤ ꯋꯥꯈꯜꯁꯨ ꯂꯩꯔꯝꯒꯔꯣꯏꯅ ꯈꯜꯂꯦ ꯑꯗꯣ ꯁꯥꯔ ꯌꯥꯝ ꯅꯨꯡꯉꯥꯏꯖꯔꯦ ꯁꯥꯔꯗꯒꯤ ꯈꯔ ꯃꯣꯠ ꯐꯪꯖꯕꯁꯦ ꯑꯗꯣ ꯃꯊꯪꯗ ꯑꯃꯨꯛ ꯊꯦꯡꯅꯔꯁꯤ ꯁꯥꯔ
ꯑꯥꯎ